ꯇꯥꯏ ꯍꯥꯏꯕꯗꯣ ꯑꯗꯨꯃꯥꯏꯅ ꯍꯥꯏꯐꯦꯠꯇꯤ ꯍꯪꯉ ꯌꯦꯡꯉꯣ ꯍꯥꯏꯗꯤ ꯑꯩꯁꯨ ꯀꯣ ꯍꯞꯇꯥ ꯑꯃꯒꯤ ꯆꯠꯂꯨꯕ ꯆꯦꯠꯂꯨꯕ ꯁꯦꯠꯂꯨꯕ ꯐꯤꯔꯣꯟ ꯃꯌꯥꯝꯗꯣ ꯑꯗꯨꯝ ꯃꯣꯠꯄꯅꯤꯅꯀꯣ ꯑꯗꯨꯝ ꯍꯥꯏꯕꯗꯤ ꯃꯪꯅ ꯅꯨꯡꯃꯥꯏꯖꯤꯡ ꯍꯥꯡꯒꯦ ꯍꯥꯏ ꯇꯥꯥꯔꯁꯨ ꯑꯗꯨꯝ ꯈꯤꯇꯪ ꯉꯟꯅ ꯂꯣꯟꯁꯤꯟꯕ ꯌꯥꯒꯗ꯭ꯔꯥ ꯈꯣꯠꯀꯗꯥ ꯍꯥꯏꯗꯤ ꯅꯪ ꯇꯔꯥꯗꯒꯤ ꯑꯃ ꯑꯅꯤ ꯐꯥꯎꯗ ꯍꯥꯡꯕ ꯍꯥꯏꯗꯨꯗꯤ ꯃꯇꯝ ꯂꯦꯝ ꯂꯩꯔꯝꯕꯗꯨꯅ ꯑꯗꯨꯝ ꯐꯤꯔꯣꯟ ꯁꯨꯕ ꯈꯣꯠꯄ ꯀꯣꯟꯅꯩꯅ ꯑꯩꯈꯣꯏ ꯅꯪꯅ ꯄꯨꯡ ꯃꯔꯤ ꯃꯉꯥ ꯍꯜꯂꯛꯑꯒ ꯅꯨꯃꯤꯗꯥꯡ ꯐꯤꯔꯣꯟ ꯁꯨꯕ ꯍꯥꯏꯁꯦ ꯀꯩꯁꯨ ꯅꯨꯡꯉꯥꯏꯕ ꯊꯕꯛ ꯅꯠꯇꯦꯅꯀꯣ ꯑꯗꯨꯃꯥꯏꯅ ꯍꯥꯏꯐꯦꯠ ꯍꯥꯏꯌꯣ ꯑꯗꯨꯝ ꯈꯪꯉꯦꯕ ꯑꯩꯅ ꯍꯥꯟꯅ ꯌꯥꯎꯔꯝꯕꯗꯣ ꯑꯩꯁꯨ ꯈꯪꯉꯦꯕ ꯃꯤ ꯃꯤꯁꯨ ꯃꯣꯏ ꯃꯤ ꯂꯣꯏꯅ ꯃꯁꯥ ꯃꯁꯥꯅ ꯈꯪꯒꯗꯕꯅꯦ ꯑꯩꯁ ꯑꯩꯁꯨ ꯃꯤꯉꯣꯟꯗ ꯌꯥꯎꯔꯝꯃꯤꯕꯅꯦ ꯑ ꯃꯣꯏꯅ ꯑꯃꯨꯛ ꯃꯤꯉꯣꯟꯗ ꯌꯥꯎꯔꯝꯗꯕꯒꯤꯀꯣ ꯃꯁꯥꯒꯤ ꯍꯥꯟꯅ ꯑꯗꯨꯝ ꯑꯗꯨꯝ ꯈꯨꯗꯛꯇ ꯍꯥꯡꯖꯤꯟꯈꯤꯕꯒꯤ ꯃꯣꯏ ꯑꯗꯨꯒꯤ ꯀꯩꯅꯣꯗꯣ ꯈꯪꯗꯕꯩꯅꯦꯕ ꯍꯥꯏꯕꯗꯤ ꯃꯣꯏꯅ ꯑꯃꯨꯛ ꯄꯥꯈꯪ ꯀꯩꯀꯩ ꯑꯣꯠꯇ ꯂꯩꯔꯝ ꯇꯥꯔꯒꯗꯤ ꯑꯗꯨ ꯈꯪꯒꯗꯃꯦ ꯑꯦ ꯁꯨꯡꯄꯤ ꯄꯤꯗꯦ ꯈꯣꯠꯇꯦ ꯃꯉꯣꯟꯗ ꯃꯆꯥ ꯏꯁꯥꯗ ꯅꯨꯡꯉꯥꯏꯇꯕ ꯐꯥꯎꯒꯤꯗꯕꯗꯣ ꯑꯗꯨꯗꯨꯅ ꯃꯣꯏꯅ ꯑꯗꯨꯝ ꯀꯩꯅꯣ ꯇꯧꯔꯦ ꯑꯗꯨꯅ ꯌꯥꯅꯕ ꯄꯥꯡꯉꯩꯗꯤ ꯂꯩꯕ ꯌꯥꯔꯝꯒꯅꯤ ꯑꯗꯨꯃꯥꯏꯅ ꯈꯟꯕꯒꯤ ꯑꯣꯏꯕ ꯑꯣꯏꯔꯝꯕꯁꯨ ꯌꯥꯏꯑꯕꯀꯣ ꯑꯗꯨꯝ ꯍꯞꯇꯥ ꯑꯃ ꯑꯃꯃꯝꯗꯤ ꯍꯧꯨꯛꯇꯤ ꯂꯧꯒꯦ ꯑꯗꯨꯝ ꯍꯥꯏꯗꯤ ꯀꯔꯤ ꯅꯨꯃꯤꯠꯇ ꯂꯧꯔꯒꯦ ꯑꯗꯨꯝ ꯍꯥꯏꯐꯦꯠ ꯍꯪꯉꯗꯤ ꯌꯦꯡꯗꯤ ꯌꯦꯡꯉꯨꯅꯦ
ꯍꯣꯏ ꯑꯗꯣ ꯑꯗꯨꯝ ꯌꯦꯡꯉꯒꯦ ꯑꯩ ꯂꯧꯕꯕꯨꯗꯤ ꯃꯃꯥꯡ ꯍꯞꯇꯥꯗꯁꯨ ꯃꯃꯥꯡꯒꯤ ꯅꯣꯡꯃꯥꯏꯖꯤꯡꯁꯨ ꯂꯧꯕꯅꯦꯕꯀꯣ ꯑꯗꯣ ꯍꯟꯗꯛ ꯍꯞꯇꯥ ꯑꯃꯃꯨꯛ ꯐꯥꯔꯤꯅꯦꯕ ꯑꯗꯣ ꯉꯁꯤꯕꯨꯗꯤ ꯑꯩ ꯈꯔ ꯉꯟꯅ ꯍꯟꯕꯨꯗꯤ ꯍꯜꯂꯛꯀꯦ ꯀꯅꯤ ꯉꯔꯥꯡꯕꯨꯗꯤ ꯍꯥꯏꯔꯝꯃꯕꯅꯦꯕꯀꯣ ꯉꯥꯁꯤꯕꯨꯗꯤ ꯈꯔ ꯉꯟꯅ ꯍꯜꯂꯛꯀꯅꯤ ꯑꯩꯈꯣꯏ ꯏꯃꯨꯡꯒꯤ ꯊꯕꯛ ꯑꯃ ꯀꯩꯅꯣ ꯇꯧꯕꯒꯤꯀꯣ ꯑꯗꯨꯒ ꯑꯗꯨꯃꯥꯏꯅ ꯂꯩꯇ꯭ꯔꯒꯗꯤ ꯑꯃꯨꯛ ꯂꯧꯕꯗꯣ ꯈꯪꯗꯦ ꯑꯗꯨꯅꯦ ꯑꯩꯅ ꯍꯥꯏꯖꯦ ꯑꯩꯅ ꯑꯗꯨꯃꯥꯏꯅ ꯄꯥꯝꯕ ꯍꯥꯏꯇꯥꯔꯦ ꯍꯥꯏꯕꯕꯨꯗꯤ ꯍꯥꯏꯌꯦꯕꯀꯣ ꯅꯪꯅ ꯑꯗꯨꯝ ꯁꯨꯇꯤ ꯂꯧꯒꯦ ꯈꯣꯠꯀꯦ ꯑꯗꯨꯝ ꯂꯧꯋꯣꯅꯗꯤ ꯍꯥꯏꯕ ꯑꯗꯨꯒꯁꯨ ꯑꯩꯒꯤ ꯀꯛꯅꯕ ꯁꯤꯁꯦ ꯃꯁꯨꯨꯇꯤꯅꯦ ꯍꯥꯏꯕꯗꯨꯃꯗꯤ ꯂꯩꯇꯕꯗꯀꯣ ꯑꯗꯨꯅ ꯎ ꯈꯤꯇꯪ ꯅꯨꯡꯉꯥꯏꯇꯕꯗꯣ ꯑꯗꯨꯝ ꯇꯣꯏꯅ ꯍꯥꯏꯖꯤꯜꯂꯛꯑꯒꯁꯨ ꯅꯨꯡꯉꯥꯏꯇꯦꯗꯅꯀꯣ ꯑꯩꯒꯤ ꯁꯥꯏꯠꯇꯒꯤ ꯁꯨꯝ ꯁꯤꯤ ꯇꯤꯅ ꯍꯥꯏꯕꯗꯨꯗꯤ ꯑꯗꯨꯒꯤ ꯅꯨꯡꯉꯥꯏꯇꯕꯗꯨꯃ ꯂꯩ ꯑꯗꯨꯒ ꯍꯥꯏꯕꯗꯤ ꯂꯧꯕꯒꯤꯗꯤ ꯂꯧꯑꯣ ꯍꯥꯏꯌꯦ ꯂꯧꯒꯦ ꯍꯥꯏꯕꯗ ꯂꯧꯒꯅꯨ ꯍꯥꯏꯕꯗꯤ ꯌꯥꯎꯗ꯭ꯔꯤꯑꯕꯀꯣ ꯑꯗꯨ ꯑꯣꯏꯔꯒꯁꯨ ꯉꯁꯥꯏꯒꯤ ꯑꯩꯅ ꯃꯣꯏꯒꯤ ꯁꯥꯏꯗꯠꯇꯒꯤꯁꯨ ꯑꯦ ꯁꯨꯃꯥꯏꯅ ꯇꯧꯗꯅ ꯁꯤꯁꯤꯃ ꯁꯨꯃꯥꯏꯅ ꯇꯧꯁꯤ ꯀꯩꯅꯣ ꯅꯪ ꯁꯨꯇꯤꯒꯤ ꯊꯥꯗꯣꯛꯑꯁꯨ ꯈꯣꯠꯁꯨ ꯍꯥꯏꯕꯗꯣ ꯍꯥꯏꯗꯕꯗꯣ ꯑꯗꯨꯝ ꯑꯩꯅ ꯍꯥꯏꯔꯕꯨꯗꯤ ꯇꯧꯕ ꯑꯗꯨ ꯍꯥꯏꯗ꯭ꯔꯒꯗꯤ ꯇꯧꯗꯕꯗꯣ ꯑꯗꯨꯃꯥꯏꯅ ꯁꯨꯝ ꯇꯧꯕꯒꯤ ꯑꯃ ꯑꯩꯒꯤ ꯑꯦ ꯊꯥ ꯑꯝꯗ ꯑꯩꯒꯤꯗꯤ ꯁꯤ ꯅꯨꯃꯤꯠꯁꯤꯃꯗꯤ ꯈꯤꯇꯪ ꯀꯣꯝꯃꯅꯤꯀꯣ ꯀꯥꯏꯅ ꯈꯜꯂꯒ ꯅꯨꯡꯉꯥꯏꯊꯣꯛꯄꯁꯦ ꯃ ꯏꯪꯉꯝ ꯉꯝꯗꯕꯗꯣꯀꯣ ꯏꯁꯥꯁꯦ ꯁꯨꯇꯤꯁꯦ ꯍꯪꯅꯗꯣꯏꯅꯤꯀꯣꯅ ꯈꯟꯕꯗ ꯑꯗꯨꯝ ꯑ ꯍꯪꯗ꯭ꯔꯤ ꯐꯥꯎꯕ ꯏꯁꯥꯁꯦ ꯂꯩꯕ ꯑꯃꯃ ꯈꯪꯗꯕꯗꯣꯀꯣ ꯍꯥꯡꯗꯣꯛꯎꯔꯒ ꯍꯥꯏꯗꯣꯛꯈ꯭ꯔ ꯃꯇꯨꯡꯗꯕꯨꯗꯤ ꯑꯃꯨꯛ ꯈꯤꯇꯪ ꯀꯣꯝꯕ ꯌꯥꯡꯕꯗꯣ ꯅꯠꯇ꯭ꯔꯒꯗꯤ ꯑꯗꯨꯝ ꯑꯩꯅ ꯃꯤ ꯑꯃ ꯄꯨꯟꯁꯦ ꯍꯥꯏꯔꯛꯄꯗꯁꯨ ꯑꯩꯁꯦ ꯍꯧꯖꯤꯛꯁꯦ ꯀꯔꯝ ꯀꯥꯟꯗ ꯃꯣꯏꯅ ꯄꯨꯟꯁꯦ ꯍꯥꯏꯗꯣꯏꯁꯦ ꯌꯥꯝ ꯀꯟꯐꯥꯝ ꯇꯥꯍꯟꯅꯤꯡꯕꯗꯣ ꯑꯣꯏꯕ ꯑꯗꯨꯒꯤ ꯃꯇꯨꯡ ꯏꯟꯅ ꯃꯣꯏꯅ ꯄꯨꯟꯁꯦ ꯍꯥꯏꯔꯤꯕ ꯅꯨꯃꯤꯠꯁꯤ ꯑꯃꯨꯛ ꯑꯩꯅ ꯑꯁꯣꯝꯗ ꯑꯃꯨꯛ ꯁꯨꯇꯤꯒꯤ ꯍꯥꯏꯅꯗꯣꯏꯅꯤꯅꯀꯣ ꯑꯗꯨꯅ ꯁꯤꯗ ꯅꯠꯇ꯭ꯔꯒ ꯁꯤꯗ ꯇꯧꯁꯤ ꯍꯥꯏꯕꯁꯦ ꯑꯩꯉꯣꯟꯗ ꯅꯨꯡꯉꯥꯏꯇ ꯇꯕꯨꯗꯣ ꯑꯦ ꯁꯤꯗ ꯇꯧꯔꯁꯦꯅ ꯑꯗꯨꯃꯥꯏꯅ ꯍꯥꯏꯕꯗꯨꯣ ꯄꯥꯝꯃꯦꯕ ꯑꯗꯣ ꯁꯨꯃꯥꯏꯅ ꯇꯧꯔꯒ ꯁꯨꯇꯤ ꯂꯧꯔꯒ ꯑꯗꯨꯝ ꯃꯥꯡꯉꯤꯁꯤꯁꯨ ꯑꯗꯨꯝ ꯌꯥꯝꯃꯛꯦꯕꯀꯣ ꯑꯗꯨꯝ ꯄꯨꯟꯐꯝ ꯈꯪꯗꯕꯤꯗ ꯂꯣꯏꯁꯤꯟꯈꯤꯕꯗꯣꯀꯣ ꯁꯨꯇꯤꯗꯨ ꯂꯧ ꯑꯗꯨ ꯂꯧꯔꯒꯁꯨ ꯑꯗꯨꯃꯥꯏꯅꯁꯨ ꯇꯧꯕ ꯑꯗꯨꯅ ꯌꯥꯝ ꯄꯥꯝꯃꯨꯌꯦ ꯈꯪꯗꯦ ꯍꯧꯖꯤꯛꯀꯥꯟꯗꯤ ꯑꯗꯨꯅ ꯁꯨꯇꯤ ꯑꯣꯏꯅ ꯊꯥꯕ ꯑꯗ ꯀꯩ ꯍꯥꯏꯅꯤ ꯅꯣꯡ ꯃꯤ ꯃꯤꯒꯤꯗꯒ ꯀꯣꯏꯒ ꯆꯠꯂꯒ ꯂꯩꯒꯗꯕꯗꯣ ꯌꯥꯝ ꯄꯥꯝꯃꯨꯕꯗꯣ ꯍꯧꯖꯤꯛꯁꯦ ꯅꯨꯃꯤꯠ ꯆꯨꯞꯄ ꯑꯃꯒ ꯃꯥꯡꯉꯨꯒꯗꯕꯗꯣ ꯌꯥꯝ ꯄꯥꯝꯃꯨꯑꯕ ꯈꯪꯗꯦ ꯁꯨꯇꯤ ꯅꯨꯡ ꯐꯥꯗꯣꯛ ꯐꯪꯕꯗꯀꯣ ꯑꯗꯨꯅ ꯅꯨꯡꯉꯥꯏꯕ ꯑꯃ ꯈꯪꯗꯦꯕ ꯑꯗꯨꯝ ꯍꯥꯏꯕꯗꯤ ꯍꯥꯟꯅꯗꯒꯤ ꯑꯦ ꯄ꯭ꯂꯥꯟ ꯑꯃ ꯌꯥꯠꯄꯗꯨꯣ ꯌꯥꯗꯕꯗꯨꯣꯀꯣ ꯎꯝ ꯑꯗꯨꯝ ꯁꯨꯇꯤꯒꯤ ꯑꯃꯨꯛ ꯍꯥꯏꯅꯕꯗꯒꯤꯀꯣ ꯍꯥꯏꯕ ꯍꯥꯏꯔꯒꯗꯤ ꯄꯤ ꯍꯥꯏꯔꯒꯁꯨ ꯑꯗꯨꯝ ꯍꯥꯏꯅꯁꯤꯜꯂꯛꯑꯒꯗꯤ ꯇꯜꯂꯤꯗꯅꯀꯣ ꯑꯗꯨꯗꯤ ꯈꯪꯗꯦꯗ ꯑꯗꯨꯝ ꯈꯪꯗꯦ ꯑꯩꯁꯨ ꯒ꯭ꯌꯥꯟ ꯇꯥꯗꯦ ꯍꯥꯡꯐꯝꯝꯁꯨ ꯈꯪꯗꯕꯗꯀꯣ
ꯑꯗꯨꯅꯦ ꯌꯦꯡꯉꯣ ꯑꯩꯅ ꯑꯩꯁꯦ ꯌꯥꯎꯔꯝꯃꯤꯕꯗ ꯁ ꯌꯥꯝ ꯌꯥꯝꯃꯤꯗꯅ ꯀꯣ ꯑꯗꯨ ꯃꯃꯥꯡ ꯑꯩꯅ ꯂꯩꯕ ꯃꯇꯝꯗꯁꯨ ꯑꯩꯒꯤ ꯑꯩꯈꯣꯏ ꯀꯩꯅꯣ ꯆꯦꯟꯕꯗ ꯌꯥꯎꯔꯝꯃꯦ ꯍꯣꯏ ꯏ ꯃꯥꯟꯅꯕꯗꯤ ꯗꯔꯝ ꯁꯨꯇꯤ ꯂꯧꯕ ꯈꯨꯗꯤꯡꯒꯤꯗꯤ ꯑꯩ ꯅꯪ ꯌꯥꯔꯣꯏ ꯈꯣꯠꯂꯣꯏ ꯀꯩꯁꯨ ꯂꯝ ꯁꯥꯊꯤꯕ ꯑꯣꯏꯒꯦꯔꯥ ꯑꯐꯕ ꯑꯣꯏꯒꯦꯔꯥ ꯐꯠꯇꯕ ꯑꯣꯏꯒꯦꯔꯥ ꯑꯩ ꯁꯤ ꯃꯆꯨꯇꯤ ꯇꯧꯒꯦ ꯍꯥꯏꯕ ꯀꯥꯟꯗ ꯍꯣꯏ ꯍꯣꯏ ꯍꯣꯏꯕꯨꯗꯤ ꯍꯥꯏꯔꯛꯀꯅꯦꯕ ꯍꯩ ꯅꯨꯡꯉꯥꯏꯇꯕꯒꯤ ꯑꯗꯨꯝ ꯍꯥꯏꯗꯤ ꯍꯥꯏꯔꯛꯀꯅꯦꯕ ꯑꯗꯨ ꯇꯥꯔꯒꯁꯨ ꯌꯥꯅꯤ ꯑꯗꯨꯝ ꯃꯥꯅ ꯈꯪꯅꯀꯣ ꯑꯩ ꯉꯁꯤꯗꯤ ꯆꯨꯝꯕꯗꯤ ꯑꯗꯨꯝ ꯍꯥꯏꯗꯤ ꯍꯞꯇꯥ ꯑꯃꯗꯪ ꯁꯒꯣꯜꯁꯤꯗ ꯂꯧꯔꯦ ꯈꯜꯣꯒꯣꯜꯗ ꯑꯗꯨꯗꯤ ꯂꯧꯒꯦ ꯈꯜꯂꯣ ꯁꯒꯣꯟꯁꯦꯟꯗꯨ ꯃꯔꯛꯇ ꯑꯩꯒꯤ ꯌꯨꯝꯁ ꯀꯩꯁꯅ ꯂꯩꯕꯥꯛꯄꯣꯛꯄꯒꯨꯝꯕ ꯗ ꯊꯕꯛ ꯂꯥꯛꯇꯥꯔꯦ ꯁꯒꯣꯜꯁꯤꯡꯗꯨ ꯆꯠꯄꯤ ꯇꯥꯔꯦ ꯍꯥꯏꯕꯗꯤ ꯑꯗꯨꯝ ꯍꯥꯏꯗꯤ ꯑꯗꯨꯃꯥꯏ ꯈꯔ ꯍꯥꯏꯗꯤ ꯌꯥꯅ ꯌꯥꯅꯕ ꯁꯤꯟꯅꯔꯒꯀꯣ ꯑꯗꯨꯅꯦ ꯑꯗꯒꯤ ꯑꯩꯅ ꯑꯃꯨꯛ ꯍꯟꯗꯛ ꯀꯨꯏꯗ꯭ꯔꯤꯀꯥꯟꯗ ꯑꯃ ꯌꯥꯎꯕꯗꯨꯁꯨꯀꯣ ꯑꯗꯨꯝ ꯅꯣꯡꯃꯥꯏꯖꯤꯡꯁꯤ ꯑꯩꯅ ꯑꯗꯨꯝ ꯍꯥꯏꯌꯦꯕ ꯅꯣꯡꯃꯥꯏꯖꯤꯡ ꯑꯅꯤꯗꯤ ꯑꯗꯨ ꯄꯤꯕꯤꯌꯣ ꯑꯗꯨꯝ ꯍꯥꯏꯕꯗꯤ ꯅꯣꯡꯃ ꯆꯠꯂꯒ ꯅꯣꯡꯃ ꯀꯥꯟꯗ ꯑꯗꯨꯃꯥꯏ ꯆꯠꯁꯦ ꯇꯧꯕꯅꯦ ꯑꯗ ꯑꯗꯨ ꯆꯠꯂꯤꯗꯨꯁꯨ ꯐꯥꯎ ꯑꯗꯨꯝ ꯄꯨꯡ ꯇꯔꯥꯗꯒꯤ ꯑꯗꯨꯝ ꯑꯃ ꯑꯗꯨꯋꯥꯏꯐꯥꯎꯗ ꯍꯥꯡꯉꯦ ꯐꯩ ꯅꯣꯡꯃꯥꯏꯖꯤꯡ ꯍꯥꯏꯕꯁꯤꯗꯤ ꯑꯗꯨꯝ ꯊꯕꯛ ꯏꯪꯈꯥꯡ ꯑꯃ ꯆꯠꯄ ꯐꯤꯔꯣꯟꯁꯨ ꯑꯗꯨꯝ ꯑꯩ ꯏꯁꯥꯒꯤ ꯀꯩꯅꯣ ꯑꯩꯒꯤ ꯈꯨꯗꯣꯡ ꯆꯥꯔꯣꯏꯗꯕꯗꯣ ꯑꯗꯨꯝ ꯈꯪꯉꯦꯕ ꯑꯗꯨꯅ ꯑꯗꯨꯝ ꯍꯥꯏꯍꯧꯕꯗꯣ ꯍꯥꯟꯅ ꯑꯩ ꯁꯨꯃꯥꯏꯅ ꯑꯩ ꯐꯤꯔꯣꯜ ꯁꯨꯒꯗꯕꯁꯨ ꯂꯩ ꯏꯟꯅ ꯆꯠꯄꯅꯤꯅ ꯈꯣꯠꯄꯅꯤꯅ ꯑꯗꯒꯤ ꯑꯗꯨꯝ ꯇꯧꯕꯅꯤꯅ ꯑꯌꯨꯛ ꯃꯇꯝ ꯀꯥꯏꯊꯣꯛꯄ ꯑ ꯅꯣꯡꯃ ꯑꯃ ꯍꯞꯇꯥ ꯑꯃꯗꯗꯤ ꯐꯤꯔꯣꯟ ꯁꯕ ꯈꯣꯠꯄꯩ ꯀꯩꯍꯧꯗꯕ ꯌꯥꯗꯦ ꯈꯣꯠꯇꯦꯅ ꯑꯗꯨꯃꯥꯏꯅ ꯍꯥꯏꯔꯒ ꯑꯗꯨꯝ ꯍꯥꯏꯅꯔꯤꯕ ꯉꯥꯛꯇꯗ ꯑꯗꯨ ꯅꯣꯏ ꯍꯥꯟꯅ ꯍꯧꯗ꯭ꯔꯤꯀꯥꯟꯗꯀꯣ ꯍꯥꯏꯐꯦꯠ ꯍꯥꯟꯅ ꯍꯥꯏꯅꯔꯝꯃꯗꯤ ꯐꯗꯣꯏꯅꯦꯕꯀꯣ
ꯍꯣꯏ ꯕꯥ ꯍꯥꯏꯅꯈꯤꯕ ꯍꯥꯏꯁꯦ ꯑꯩꯅ ꯍꯪꯕ ꯅꯣꯏꯁꯤꯗꯤ ꯑꯗꯨꯝ ꯃꯣꯏꯆꯦꯁꯤꯗ ꯂꯩꯔꯝꯕ ꯍꯥꯏꯇꯥꯔꯦ ꯅꯣꯡꯃꯥꯏꯖꯤꯡꯁꯤꯗꯤ ꯈꯤꯇꯪ ꯉꯟꯈꯠꯅ ꯀꯩꯅꯣ ꯇꯧꯕꯒꯤꯅꯦꯅ ꯏꯔꯝꯕ ꯑꯗ ꯑꯩꯅ ꯑꯦ ꯅꯣꯏ ꯁꯤ ꯅ ꯃꯥꯏꯖꯤꯡꯁꯤ ꯁꯤꯗ ꯏꯁꯤꯕꯨ ꯆꯠꯅꯔꯤꯕ꯭ꯔꯥꯅ ꯍꯪꯕ ꯆꯠꯅꯗ꯭ꯔꯦꯗ ꯍꯧꯖꯤꯛꯇꯤ ꯑꯗꯨꯝ ꯄꯨꯂꯞ ꯍꯥꯡꯉꯦ ꯍꯥꯏꯕ ꯑꯗ ꯑꯩꯅ ꯑꯦ ꯊꯥ ꯑꯝꯗ ꯑꯗꯨꯝ ꯑꯗꯨꯗꯤ ꯅꯣꯛꯄꯧ ꯁꯨꯇꯤ ꯊꯥꯗ꯭ꯔꯦꯅ ꯍꯥꯏ ꯑꯗ ꯃꯥꯅ ꯑꯗꯨꯝ ꯍꯣꯏ ꯊꯥꯗꯦ ꯑꯗꯨꯕꯨꯗꯤ ꯑꯝꯇ ꯊꯥꯗ꯭ꯔꯦ ꯑꯗꯣ ꯅꯪ ꯑꯗꯨꯝ ꯁꯨꯇꯤ ꯂꯧꯅꯤꯡꯉꯕꯨꯗꯤ ꯑꯗꯨꯝ ꯂꯧꯗ ꯑꯗꯨꯕꯨꯗꯤ ꯀꯩꯁꯨ ꯀꯥꯏꯗꯦꯗꯥ‌ ꯑꯅ ꯍꯥꯏꯌꯦꯕꯀꯣ ꯑꯗꯨꯃꯥꯏꯅ ꯍꯥꯏꯅꯒꯤꯕꯅꯤ ꯍꯥꯏꯅꯒꯤꯕ ꯍꯥꯏꯇꯥꯔꯦ ꯑꯗꯨ ꯊꯑꯣꯏꯅ ꯍꯥꯏꯕꯗꯤ ꯉꯁꯥꯏꯒꯤ ꯅꯨꯃꯤꯠ ꯁꯤꯁꯤꯃ ꯁꯨꯇꯤ ꯄꯤꯅꯤ ꯑꯗꯨꯗꯣ ꯑꯗꯨꯃꯥꯏꯅ ꯍꯥꯏꯅꯒꯤꯕꯗꯨꯗꯤ ꯅꯠꯇꯕ ꯍꯥꯏꯇꯥꯔꯦ ꯑꯗꯨꯅ ꯈꯪꯗꯦꯗ ꯑꯩꯁꯨ ꯑꯗꯨꯝ ꯒ꯭ꯌꯥꯟ ꯇꯥꯗꯦ ꯁꯨꯇꯤꯒꯤ ꯁꯤ ꯃꯇꯥꯡꯁꯦ ꯑꯗꯨꯝ ꯑꯗꯨꯅ ꯑꯩꯁꯦ ꯑꯩ ꯑꯩꯒꯤ ꯁꯥꯏꯠꯇꯒꯤ ꯈꯤꯇꯪ ꯂꯧꯕꯗꯨꯁꯨ ꯅꯨꯡꯉꯥꯏꯇꯕꯗꯣꯀꯣ ꯑꯗꯨꯝ ꯇꯣꯏꯅ ꯂꯧꯁꯤꯜꯂꯛꯑꯒꯗꯤ ꯍꯥꯏꯗ꯭ꯔꯤꯕꯧ ꯂꯧ ꯍꯥꯏꯗ꯭ꯔꯤꯉꯩ ꯄꯤꯗꯕꯅꯤꯅꯀꯣ ꯑꯗꯣ ꯑꯗꯨꯃꯥꯏ ꯇꯧꯋꯦ ꯅꯣꯡꯃ ꯑꯦ ꯍꯥꯏꯒꯦ ꯃꯊꯪꯒꯤ ꯁꯤꯃꯗꯤ ꯅꯪ ꯀꯩꯅꯣ ꯇꯧꯔꯣ ꯀꯩꯅꯣꯅ ꯑꯗꯣ ꯑꯩꯁꯦ ꯍꯧꯖꯤꯛ ꯁꯨꯃꯥꯏꯅ ꯑꯃ ꯈꯟꯒ꯭ꯔꯦꯕ ꯀꯣ ꯍꯥꯏꯕꯗꯤ ꯑꯩꯈꯣꯏꯒꯤ ꯊꯥ ꯑꯝꯗ ꯅꯦ ꯇꯔꯥ ꯐꯥꯕꯒꯤꯁꯦ ꯅꯣꯡꯃ ꯀꯧꯋꯦꯕ ꯑꯗꯨꯗꯨꯃꯗꯤ ꯃꯣꯏ ꯇꯔꯥ ꯐꯥꯕꯒꯤ ꯃꯤ ꯉꯥꯛꯇ ꯑꯣꯏꯅ ꯇꯧꯋꯦꯕꯀꯣ ꯑꯗꯨꯗꯨꯅ ꯊꯥ ꯑꯝꯗ ꯑꯃꯨꯛꯇꯤ ꯀꯧꯋꯦ ꯃꯣꯏꯗꯣ ꯁꯣꯏꯗꯕꯤꯗ ꯑꯗꯨꯅ ꯇꯔꯥ ꯐꯥꯕ ꯀꯧꯗꯧꯕ ꯅꯨꯃꯤꯠꯁꯤꯃ ꯑꯩ ꯑꯗꯨꯝ ꯁꯨꯇꯤ ꯂꯧꯔꯒꯦꯅꯗꯤ ꯂꯦꯞꯈ꯭ꯔꯦꯕ ꯑꯩꯁꯦ ꯍꯧꯖꯤꯛꯁꯦ ꯃꯃꯥꯡ ꯂꯧꯏꯗꯨꯁꯨ ꯑꯗꯨꯃꯥꯏꯅ ꯂꯧ ꯀꯨꯏꯔꯦꯕꯀꯣ ꯑꯗꯨꯅ ꯑꯩ ꯃꯊꯪꯁꯨ ꯑꯗꯨꯃꯥꯏꯅ ꯇꯔꯥ ꯐꯥꯒꯗꯕ ꯁꯟꯗꯦꯗꯨꯃꯗꯤ ꯊꯥꯗꯨꯃꯒꯤꯀꯣ ꯑꯗꯨꯗꯨꯃꯗꯤ ꯑꯗꯨꯝ ꯇꯤ ꯑꯃꯗꯤ ꯂꯧꯔꯅꯤ ꯑꯗꯨꯃ ꯁꯨꯡꯁꯣꯏ ꯁꯣꯏꯗꯅ ꯑꯗꯨ ꯅꯠꯇꯕ ꯑꯇꯣꯞꯄ ꯃꯔꯛꯇ ꯐꯔꯛ ꯇꯥꯕ ꯂꯥꯛꯑꯒꯗꯤ ꯈꯪ ꯑꯗꯨꯁꯨ ꯑꯗꯨꯝ ꯊꯥ ꯑꯃꯗ ꯑꯅꯤꯔꯛ ꯃꯨꯛꯇꯤ ꯑꯗꯨꯝ ꯌꯦꯡꯕ ꯌꯥꯏꯗꯅꯀꯣ ꯁꯨꯇꯤꯗꯣ ꯑꯗꯨꯃꯥꯏꯅ ꯇꯧꯔꯅꯤ ꯑꯗꯣ ꯎꯝ ꯌꯦꯡꯉꯒꯦ ꯑꯗꯨꯝ ꯑꯗꯨꯏꯁꯨ ꯁꯨꯝ ꯑꯩꯈꯣꯏꯗꯤ ꯇꯣꯏꯅ ꯍꯥꯏꯖꯤꯟ ꯍꯥꯏꯕ ꯃꯤꯁꯦ ꯀꯌꯥ ꯉꯝꯕ ꯑꯣꯏꯒꯟꯗꯕꯀꯣ ꯑꯗꯨꯅ ꯁꯨꯝ ꯏꯁꯥꯅꯁꯨ ꯈꯤꯇꯪ ꯅꯨꯡꯉꯥꯏꯇꯕꯩꯅꯦꯕ ꯑꯗꯨ ꯀꯅꯥꯒꯨꯝꯕꯝꯗꯤ ꯑꯗꯨꯝ ꯁꯨꯇꯤ ꯑ ꯂꯧ ꯍꯥꯏꯔꯤꯕꯣꯅ ꯑꯗꯨꯝ ꯍꯥꯏꯒꯦ ꯍꯥꯏꯒꯦ ꯈꯜꯂꯒ ꯑꯗꯨꯝ ꯇꯧꯕ ꯃꯤꯁꯨ ꯌꯥꯎꯕꯗꯤ ꯌꯥꯎꯗꯣꯏꯅꯦꯕ ꯑꯩꯒꯤ ꯑꯣꯏꯅꯗꯤ ꯑꯗꯨꯃꯥꯏꯅ ꯍꯥꯏꯕꯗꯤ ꯑꯩꯅꯗ ꯁꯨꯇꯤ ꯂꯧꯒꯦ ꯂꯧꯒꯦ ꯍꯥꯏꯕꯗꯨ ꯄꯥꯝꯕ ꯃꯤ ꯑꯣꯏꯗꯕ ꯃꯣꯏꯒꯤ ꯁꯥꯏꯠꯇꯁꯨ ꯈꯤꯇꯪ ꯑꯦ ꯁꯤꯖꯤꯃꯗꯤ ꯁꯨꯃꯥꯏ ꯇꯧꯔ ꯁꯤ ꯅꯠꯇ꯭ꯔꯒ ꯈꯤꯇꯪ ꯉꯟꯈꯠꯁꯤ ꯅꯪ ꯁꯤꯁꯤꯃꯗꯤ ꯄꯣꯊꯥꯖꯔꯣ ꯀꯩꯅꯣ ꯑꯗꯨꯃꯥꯏꯅ ꯍꯥꯏꯍꯟꯅꯤꯡꯃꯛꯇꯁꯨ ꯄꯥꯝꯕ ꯍꯥꯏꯕ ꯇꯥꯔꯦ ꯑꯗꯨꯒꯨꯝꯕꯗꯨꯗꯤ ꯑꯣꯏꯗꯧꯗꯤ ꯃꯥꯟꯗ꯭ꯔꯦ ꯑꯗꯨꯒ ꯑꯩ ꯑꯗꯨꯃꯥꯏꯅ ꯍꯧꯖꯤꯛꯀꯤ ꯃꯣꯏꯒꯤ ꯊꯥ ꯑꯝꯗ ꯅꯣꯡꯃ ꯂꯥꯛꯄꯗꯣ ꯄꯔꯥ ꯐꯥꯕꯒꯤ ꯑꯗꯨꯗꯨꯃꯗꯤ ꯑꯗꯨꯝ ꯏꯔꯧ ꯂꯧꯔꯅꯤ ꯑꯗꯨꯃꯥꯏꯅꯗꯤ ꯂꯦꯞꯈ꯭ꯔꯦꯕ ꯏꯁꯥꯁꯦ ꯍꯥꯏꯕꯗꯤ ꯈꯪꯗꯦ ꯒ꯭ꯌꯥꯟ ꯑꯃ ꯇꯥꯗ ꯇꯧꯏꯁꯦ
ꯍꯣꯏ ꯍꯣꯏ ꯑꯗꯨꯝ ꯆꯨꯝꯃꯦ ꯇꯔꯥ ꯐꯥꯕꯗꯨꯕꯨꯗꯤ ꯃꯣꯏꯗꯤ ꯃꯤ ꯃꯤꯁꯨ ꯌꯥꯝꯕꯅꯤꯅ ꯑꯗꯩ ꯐꯝꯐꯝ ꯀꯩꯀꯩꯁꯨ ꯆꯤꯟꯕꯅꯤꯅꯀꯣ ꯀꯥꯏꯅꯕ ꯈꯣꯠꯅꯕ ꯇꯧꯗꯕ ꯍꯥꯏꯗꯤ ꯅꯪꯅꯁꯨ ꯇꯧꯒꯗꯧꯕ ꯂꯩꯇꯕꯅꯤꯅ ꯑꯗꯨꯝ ꯑꯗꯨꯃꯥꯏꯅ ꯑꯗꯨꯝ ꯍꯥꯏꯔꯣ ꯑꯩꯁ ꯇꯧꯅꯕ ꯊꯕꯛ ꯂꯩꯇꯕꯅꯤꯅ ꯃꯣꯏ ꯃꯅꯥꯎ ꯃꯨꯄꯥ ꯀꯩꯀꯩ ꯇꯧꯔ ꯇꯧꯕꯅꯤꯅ ꯐꯃꯐꯝ ꯀꯩꯀꯩꯁꯨ ꯐꯖꯅ ꯂꯩꯕ ꯅꯠꯇꯕꯅꯤꯅ ꯑꯗꯨꯝ ꯑꯩꯒꯤꯁꯨ ꯏꯊꯧ ꯂꯩꯇ꯭ꯔꯕꯅꯤꯅ ꯑꯗꯨꯝ ꯑꯗꯨꯗꯤ ꯑꯗꯨꯝ ꯂꯥꯛꯑꯔꯣꯏꯒꯗꯤ ꯑꯗꯨꯝ ꯍꯥꯏꯗꯣꯛꯑꯕꯀꯣ ꯍꯣꯏ ꯐꯔꯦ ꯑꯗꯨꯝ ꯌꯦꯡꯉꯣ ꯀꯥꯏꯗꯦꯕꯀꯣ ꯍꯥꯏꯕꯗꯤ ꯅꯪꯅꯁꯨ ꯑꯗꯨꯝ ꯍꯥꯏꯗꯤ ꯌꯥꯝ ꯀꯟꯅ ꯂꯧꯔꯦ ꯈꯪꯕꯒꯤ ꯃꯥꯏꯅꯁꯨ ꯑꯗꯨꯝ ꯅꯪ ꯉ ꯊꯖꯤꯛ ꯂꯧꯅꯤꯡ ꯍꯧꯖꯤꯛ ꯂꯧꯑꯣꯗꯥ ꯍꯥꯏꯕ ꯋꯥꯅꯦꯕ ꯑꯗꯨꯒ ꯑꯃꯅ ꯑꯩ ꯏꯃꯥꯟꯅꯕ ꯑꯃ ꯂꯩꯕꯗꯣ ꯃꯥꯒꯤ ꯑꯩꯈꯣꯏꯒꯤ ꯀꯩꯅꯣꯗꯃ ꯑꯩꯈꯣꯏꯒꯤ ꯈꯔ ꯑꯍꯟ ꯑꯣꯏꯕ ꯑꯝꯗ ꯌꯥꯎꯕꯗꯣ ꯃꯥꯗꯣ ꯃꯣꯏ ꯍꯟꯗꯛ ꯂꯨꯍꯣꯡꯕꯒꯤ ꯃꯣꯏ ꯕꯥꯆꯧ ꯂꯩꯇꯕꯩ ꯈꯣꯠꯄ ꯇꯧꯕꯗꯣ ꯅꯨꯃꯤꯠ ꯇꯔꯥꯔ ꯇꯔꯥꯃꯉꯥ ꯑꯗꯨꯃꯥꯏꯊꯪ ꯆꯠꯂꯒꯦ ꯑꯗꯨꯗꯨꯒꯅꯦ ꯄꯩꯁꯥꯗꯨ ꯀꯩꯅꯣ ꯇꯧꯕꯤꯌꯦꯌꯦ ꯃꯥꯗꯣ ꯑꯗꯨꯝ ꯍꯥꯏꯗꯤ ꯂꯤꯁꯤꯡ ꯇꯔꯥ ꯑꯗꯨꯃꯥꯏꯅ ꯄꯤꯕ ꯈꯣꯠꯄ ꯇꯧꯕ ꯃꯥꯜꯂꯦꯕꯀꯣ ꯍꯥꯏꯕꯗꯤ ꯑꯩꯅꯗꯤ ꯑꯗꯨꯝ ꯑꯦꯁ ꯅꯪꯖꯦ ꯌꯥꯝ ꯄꯤꯕꯤꯅ ꯈꯣꯠꯂꯦꯅ ꯑꯗꯨꯃꯥꯏꯅ ꯍꯥꯏꯕꯀꯣ ꯑꯗꯨꯝ ꯅꯪꯒꯤ ꯀꯩꯒꯤꯕꯨꯗꯤ ꯋꯥꯔꯤꯕꯨꯗꯤ ꯁꯥꯒꯤꯗ꯭ꯔꯤꯕꯀꯣ ꯑꯁ ꯑꯩꯗꯤ ꯏꯀꯥꯏꯔꯕꯅꯦ ꯑꯗꯨꯝ ꯑꯩꯅ ꯆꯠꯇ꯭ꯔꯤ ꯃꯌꯥꯝꯁꯦ ꯃꯃꯥꯡꯁꯨ ꯑꯩ ꯀꯩꯅꯣꯒꯤ ꯂꯨꯍꯣꯡꯉꯝꯗꯥꯏꯒꯤ ꯊꯕꯛ ꯏꯪꯈꯥꯡ ꯇꯧꯕꯒꯤ ꯑꯗꯨꯝ ꯆꯠꯄ ꯄꯗ ꯄꯩꯁꯥꯗꯣ ꯑꯗꯨꯝ ꯃꯌꯥꯝ ꯃꯌꯥꯝ ꯄꯤꯕꯤꯌꯦ ꯑꯗꯨꯝ ꯆꯞ ꯃꯥꯟꯅ ꯄꯤꯕꯤꯕꯗꯣ ꯑꯗꯨꯃꯥꯏ ꯄꯤꯌꯦ ꯈꯣꯠꯂꯦꯅ ꯑꯗꯨꯃꯥꯏ ꯍꯥꯏꯔꯛꯄꯗꯣ ꯍꯥꯏꯐꯦꯠ ꯅꯪꯉꯣꯟꯗ ꯁꯨꯝ ꯅꯤꯡꯁꯤꯡꯉꯛꯏꯅꯤꯗꯥ
ꯍ ꯑꯣ ꯍꯣꯏ ꯑꯗꯨꯕꯨꯗꯤ ꯃꯥ ꯍꯧꯖꯤꯛꯀꯤꯟ ꯑꯗꯨ ꯍꯧꯖꯤꯛ ꯌꯥꯎꯔꯤꯕ ꯃꯄꯨꯗꯨꯗ ꯄꯥꯎꯗꯤ ꯌꯥꯝ ꯐꯥꯎꯅꯕꯅꯦꯕꯀꯣ ꯑꯗꯨ ꯃꯃꯥꯡꯗ ꯍꯥꯏꯈꯤꯕꯗꯗꯤ ꯑꯗꯨꯝ ꯍꯥꯏꯕꯗꯤ ꯃꯣꯏꯒꯤꯗꯣ ꯁꯨꯃꯥꯏ ꯁꯨꯃꯥꯏꯅ ꯇꯧꯋꯦꯅ ꯑꯗꯣꯝꯗꯒꯤꯁꯨ ꯑꯥꯏꯗꯤꯌꯥ ꯈꯔ ꯂꯧꯕ ꯑꯗꯨꯝ ꯃꯥꯜꯂꯦꯕꯀꯣ ꯃꯥꯗꯣ ꯍꯥꯏꯕꯗꯤ ꯄꯩꯁꯥ ꯅꯨꯡꯁꯥꯗꯣ ꯀꯃꯥꯏꯅ ꯇꯧꯏꯤ ꯈꯣꯠꯂꯦ ꯑꯗꯨ ꯑꯗꯥ ꯑꯗꯒꯤ ꯂꯩꯗꯅꯀꯣ ꯁꯨꯝ ꯈꯪꯗꯦ ꯁꯨꯇꯤꯒꯤ ꯃꯇꯥꯡꯗꯗꯤ ꯁꯥꯟꯅꯔꯝꯣꯏꯗ꯭ꯔ ꯁꯥꯟꯅꯔꯝꯣꯏꯗ꯭ꯔꯥꯗꯣ ꯑꯩꯅꯁꯨ ꯌꯥꯝ ꯀꯟꯅ ꯂꯧꯕ ꯅꯠꯇꯕꯅꯤꯅ ꯑꯗꯨꯃꯤ ꯃꯥ ꯍꯪꯉꯝꯗꯧꯗꯤ ꯃꯥꯟꯗꯦ ꯂꯧꯕ ꯑꯣꯏꯔꯒꯕꯨꯗꯤ ꯍꯪꯅꯔꯛꯄꯁꯨ ꯌꯥꯏꯑꯕꯀꯣ ꯑꯗꯨ ꯑꯣꯏꯔꯒꯁꯨ ꯈꯪꯗꯦꯗ ꯁꯨꯝ ꯑꯩꯅꯗ ꯁꯨꯝ ꯇꯤ ꯂꯧꯒꯦ ꯂꯧꯒꯦ ꯂꯧꯒꯦꯗ ꯍꯥꯏꯕꯗꯣ ꯂꯧꯐꯝ ꯊꯣꯛꯄ ꯄꯣꯠ ꯑꯣꯏꯔꯒꯁꯨ ꯑꯗꯨꯝ ꯇꯣꯏꯅ ꯍꯥꯏꯖꯤꯜꯂꯒꯗꯤ ꯇꯜꯂꯦ ꯑ ꯑꯗꯨꯣ ꯅꯣꯡꯃ ꯐꯠꯇꯁꯨ ꯈꯪꯅꯕ ꯃꯣꯏꯅ ꯑꯦ ꯃꯊꯪ ꯁꯟꯗꯦꯗꯗꯤ ꯂꯥꯛꯎꯔꯗꯨꯗ ꯅꯪ ꯄꯣꯊꯥꯖꯔꯣ ꯥꯏꯅꯁꯨ ꯍꯥꯏꯍꯟꯅꯤꯡꯕꯗꯨꯀꯣ ꯑꯗꯨꯒꯨꯝꯕꯗꯤ ꯑꯣꯏꯗ꯭ꯔꯦ ꯑꯗꯨꯒ ꯑꯩ ꯍꯥꯏꯁꯦ ꯑꯗꯨꯝ ꯍꯥꯏꯕꯗꯤ ꯍꯥꯡꯗꯣꯛꯄꯗ ꯈꯤꯇꯪ ꯃꯥꯒꯤꯗꯨꯕꯨꯗꯤ ꯑꯩ ꯍꯥꯏꯁꯦ ꯑꯗꯨꯃꯥꯏꯅ ꯊꯕꯛ ꯑꯃ ꯑꯅꯥ ꯑꯌꯦꯛ ꯌꯥꯎꯅꯤ ꯈꯪꯗꯦ ꯂꯨꯍꯣꯡ ꯈꯣꯡꯗꯣꯡ ꯊꯣꯛꯄꯅꯤ ꯈꯪꯗꯦ ꯑꯗꯨꯃꯥꯏꯅ ꯊꯣꯛꯄꯒꯤ ꯂꯥꯛꯑꯔꯣꯏꯒꯦ ꯍꯥꯏꯕꯗꯨꯗꯤ ꯈꯤꯇꯪ ꯋꯥꯕ ꯉꯝꯃꯦꯕꯀꯣ ꯑꯗꯣ ꯑꯩꯅ ꯄꯨꯔꯥ ꯑꯃꯨꯛ ꯀꯩꯝ ꯇꯧꯗꯕꯤꯗ ꯂꯥꯛꯑꯔꯣꯏꯒꯦ ꯍꯥꯏꯕꯗꯨꯗꯤ ꯑꯃꯨꯛ ꯅꯨꯡꯉꯥꯏꯇꯕꯗꯣ ꯑꯗꯨꯃꯥꯏꯅ ꯇꯧꯋꯤ ꯑꯗꯨꯒꯤꯅꯤꯗ ꯍꯥꯏꯕꯗꯤ ꯅꯨꯡꯉꯥꯏꯇꯁꯦ ꯍꯥꯏꯕꯗꯤ ꯑꯗꯨꯃꯥꯏꯅ ꯑꯃ ꯂꯩꯕꯗꯣ ꯑꯗꯨ ꯑꯗꯨꯒꯤ ꯅꯨꯡꯉꯥꯏꯇꯕ ꯍꯥꯏꯕ ꯇꯥꯔꯦ ꯍꯥꯏꯕꯗꯤ ꯊꯕꯛ ꯑꯃ ꯂꯥꯛꯑꯒꯕꯨꯗꯤ ꯑꯩꯁꯨ ꯍꯥꯏꯕꯗ ꯅꯨꯡꯉꯥꯏꯗꯣꯏꯅꯦꯕ ꯊꯕꯛ ꯑꯃꯗꯤ ꯊꯕꯛꯇꯨ ꯀꯔꯤꯝ ꯂꯩꯇꯕꯤꯗ ꯂꯥꯛꯑꯣꯏꯒꯦ ꯍꯥꯏꯕꯁꯤꯅ ꯑꯃꯨꯛ ꯈꯤꯇꯪ ꯅꯨꯡꯉꯥꯏꯇꯕꯗꯣ ꯑꯗꯨꯅ ꯑꯗꯨꯃꯥꯏꯅ ꯐꯥꯎꯕꯗꯣ ꯏꯁꯥꯗ ꯅꯨꯡꯉꯥꯏꯕ ꯑꯃ ꯈꯪꯗꯕꯗꯣ ꯍꯥꯏꯇꯥꯔꯦꯀꯣ ꯊꯕꯛ ꯑꯃ ꯂꯩꯔꯕꯗꯤ ꯑꯩꯁꯨ ꯑꯗꯨꯝ ꯆꯥꯎꯅ ꯍꯥꯏ ꯉꯝꯗꯣꯏꯅꯦꯕ ꯑꯦ ꯑꯩ ꯁꯨꯃꯥꯏꯅ ꯏꯃꯨꯡꯗ ꯁꯤ ꯊꯣꯛꯑꯦ ꯑꯗꯨꯅ ꯑꯩ ꯂꯥꯛꯑꯔꯣꯏꯒꯦꯗꯣ ꯍꯥꯏꯗꯣꯏꯅꯦꯕꯀꯣ ꯑꯗꯨ ꯑꯗꯨ ꯑꯩ ꯍꯥꯏꯁꯤꯅ ꯃꯥꯒꯤ ꯑꯩꯅ ꯈꯜꯂꯤꯁꯤꯅ ꯑꯗꯨꯅꯦꯕ ꯑꯗꯨꯃꯥꯏꯅ ꯊꯣꯛꯇ꯭ꯨꯕꯨ ꯑꯩꯁꯦ ꯁꯨꯇꯤ ꯑꯃꯇ ꯄꯤꯔꯔꯣꯏꯗꯣꯔꯤꯕ꯭ꯔꯥ ꯁꯨꯃꯥꯏꯅ ꯑꯣꯏꯅ ꯍꯪꯖꯔꯛꯄꯗꯣ ꯍꯥꯏꯇꯥꯔꯦꯀꯣ ꯋꯥꯈꯜꯗ ꯑꯗꯨꯃꯥꯏꯅ ꯑꯣꯏꯅ ꯂꯥꯛꯄꯗꯣ ꯃꯣꯏꯒꯤ ꯁꯥꯏꯠꯇꯒꯤꯁꯨ ꯑꯝꯗ ꯁꯨꯃꯥꯏꯅ ꯅꯣꯡꯃꯗꯤ ꯁꯤ ꯇꯧꯖꯔꯨ ꯀꯩꯅꯣ ꯀꯥꯏꯅ ꯑꯝꯇ ꯍꯥꯏꯔꯛꯇꯕꯗꯨꯗ ꯀꯣ ꯑꯗꯨꯃꯥꯏꯅ ꯈꯜꯂꯦꯕ ꯑꯩꯗꯣ ꯍꯧꯖꯤꯛ ꯑꯗꯨꯅ ꯊꯕꯛ ꯊꯣꯛꯇ꯭ꯔꯤꯕ ꯃꯣꯏꯁꯤꯁꯨꯨꯇꯤꯝꯇ ꯐꯪꯉꯣꯏꯗꯣꯔꯤꯕ꯭ꯔꯥ ꯍꯥꯏ ꯑꯣꯏꯅ ꯈꯟꯕꯗꯣ
ꯍꯌꯦ ꯋꯥꯕꯣꯅꯦ ꯍꯥꯏꯕꯗꯤ ꯋꯥꯈꯟꯗꯗꯀꯣ ꯑꯩꯁ ꯑꯩ ꯑꯗꯨꯝ ꯊꯥ ꯑꯃ ꯆꯠꯇꯣꯏꯅꯤꯀꯣ ꯈꯜꯂꯨꯕ ꯀꯥꯟꯗ ꯏꯁꯥꯗ ꯑꯗꯨꯝ ꯍꯦꯟꯅ ꯋꯥꯁꯤꯟꯕꯗꯣ ꯆꯠꯄꯗꯤ ꯅꯨꯡꯇꯤ ꯆꯠꯂꯁꯨ ꯑꯗꯨꯃꯥꯏꯅ ꯈꯟꯖꯤꯟꯗꯕꯗꯣ ꯑꯗꯨꯝ ꯏꯁꯥꯗ ꯀꯩ ꯍꯥꯏꯅꯤ ꯏꯁꯥꯗ ꯇꯟꯗꯕꯒꯨꯝ ꯍꯥꯏꯗꯤ ꯏꯍꯦꯛ ꯍꯩꯅꯤꯡꯗꯕꯒꯨꯝ ꯑꯩꯁꯦ ꯅꯨꯡꯇꯤ ꯊꯥ ꯑꯃ ꯑꯗꯨꯝ ꯆꯠꯇꯣꯏꯅꯤꯀꯣ ꯍꯔꯥꯎ ꯀꯨꯝꯍꯩ ꯂꯩꯔꯁꯨꯅꯦ ꯌꯦꯡꯉꯣꯅꯦ ꯍꯦ ꯍꯥꯏꯕ ꯋꯥꯅꯦ ꯇꯥꯡ ꯇꯔꯥ ꯇꯨꯛ ꯇ ꯀꯥꯡ ꯂꯥꯛꯇꯣꯏꯅꯦꯕ ꯀꯥꯡꯁꯨ ꯃꯥꯁꯨꯤ ꯀꯩꯁꯨ ꯊꯥꯔꯣꯏꯕ ꯑꯩ ꯍꯥꯏꯕꯤꯒꯦ ꯀꯝꯄꯜꯁꯔꯤ ꯀꯣ ꯁꯨꯡꯊꯥ ꯊꯥꯔꯣꯏꯕꯀꯣ ꯑꯗꯨꯗꯨꯅ ꯑꯗꯨꯝ ꯍꯥꯏꯕꯗꯤ ꯍꯔꯥꯎ ꯀꯨꯝꯍꯩꯒꯁꯤꯦ ꯏꯁꯥꯁꯦ ꯌꯥꯎꯕꯒꯤ ꯇꯥꯟꯖꯥꯒꯨꯝꯕ ꯐꯪꯉꯛꯇꯕ ꯈꯣꯠꯇꯕ ꯇꯧꯔꯀꯥꯟꯗ ꯌꯥꯝ ꯅꯨꯡꯉꯥꯏꯇꯕ ꯑꯃ ꯐꯥꯎꯕꯗꯣ ꯑꯗꯨꯃꯥꯏꯅ ꯇꯧꯕꯅꯦꯕꯀꯣ
ꯑꯗꯨꯅꯦꯕ ꯅꯪꯅ ꯍꯧꯖꯤꯛ ꯍꯥꯏꯗꯣ ꯍꯥꯏꯗꯤ ꯊꯥ ꯑꯝꯗ ꯑꯩꯁꯦ ꯁꯨꯃꯥꯏꯅ ꯑꯗꯨꯝ ꯆꯠꯂ ꯂꯩꯗꯣꯔꯤꯕ꯭ꯔꯥ ꯑꯅꯥ ꯑꯌꯦꯛ ꯊꯕꯛꯔ ꯑꯃ ꯊꯣꯛꯇ꯭ꯔꯤꯕ ꯃꯣꯏꯁꯤꯗꯤꯤꯤꯁꯝꯇ ꯐꯪꯉꯣꯏꯗ꯭ꯔꯦꯕ ꯈꯜꯂ ꯀꯥꯟꯗ ꯍꯦꯟꯅ ꯅꯨꯡꯉꯥꯏꯇꯕꯗꯣ ꯍꯥꯏꯗꯤ ꯑꯩꯅ ꯍꯥꯏꯁꯦ ꯊꯥ ꯑꯝꯗ ꯑꯦ ꯁꯤꯗꯤ ꯁꯨꯇꯤ ꯑꯣꯏꯔꯅꯤ ꯍꯥꯏꯔꯗꯤ ꯋꯥꯈꯜꯁꯦ ꯈꯤꯇꯪꯗꯁꯨ ꯅꯨꯡꯉꯥꯏꯗꯅꯀꯣ ꯑꯦꯁ ꯇꯤ ꯌꯧꯗꯣꯔꯦꯕꯣ ꯍꯥꯏꯕꯒꯤ ꯈꯟꯕꯅꯤ ꯈꯗꯦ ꯑꯉꯥꯡ ꯑꯣꯏꯔꯤꯩꯁꯨꯗ ꯑꯣꯏꯏꯗꯣ ꯑꯗꯨꯝ ꯅꯣꯡꯃꯥꯏꯖꯤꯡ ꯌꯧꯔꯝꯗꯥꯏꯗꯤ ꯑꯗꯨꯝ ꯋꯥꯈꯜ ꯑꯃ ꯅꯨꯡꯉꯥꯏꯗꯅꯀꯣ ꯑꯗꯨꯃꯥꯏꯅ ꯑꯗꯨꯒꯨꯝꯕꯒꯤ ꯅꯨꯡꯉꯥꯏꯅꯕ ꯑꯗꯨꯝ ꯂꯥꯛꯅꯤꯡꯅꯕꯒꯤ ꯍꯥꯞꯄꯒꯤ ꯄꯣꯠꯁꯦ ꯑꯃ ꯏꯌꯥꯎ ꯌꯥꯎꯗꯕꯗꯣ ꯑꯁꯇꯤꯁꯤꯗꯤ ꯑꯩꯅ ꯍꯪꯉꯨꯗ꯭ꯔꯗꯤ ꯄꯤꯔꯣꯏꯗꯣꯏꯅꯤꯗ ꯍꯪꯗꯧꯁꯤꯗꯤ ꯇꯟꯂꯦꯗ ꯇꯥꯛ ꯑꯒ ꯁꯨꯃꯥꯏꯅ ꯑꯣꯏꯅ ꯁꯨꯝ ꯆꯠꯄꯗꯨꯀꯣ ꯅꯣꯡ ꯐꯥꯗꯣꯛꯁꯨ ꯃꯣꯏꯒꯤ ꯁꯥꯏꯠꯇꯒꯤꯁꯨ ꯑꯗꯨꯝ ꯈꯤꯇꯪ ꯍꯥꯏꯍꯟꯅꯤꯡꯕꯗꯣꯀꯣ ꯑꯦ ꯅꯪ ꯀꯩꯅꯣ ꯇꯧꯒꯦꯁꯨ ꯇꯧ ꯀꯩꯅꯣ ꯑꯦ ꯊꯥ ꯑꯝꯗ ꯑꯍꯧꯕꯒ ꯑꯔꯣꯏꯕꯗꯨꯒ ꯂꯧꯒꯦꯁꯨ ꯂꯧꯗꯥ ꯅ ꯑꯗꯨꯃꯥꯏꯅꯒ ꯑꯣꯏꯅ ꯈꯤꯇꯪ ꯁꯖꯦꯁ ꯇꯧꯍꯟꯅꯤꯡꯕꯗꯣ ꯅꯪ ꯂꯧꯅꯤꯡꯉꯗꯤ ꯑꯗꯨꯝ ꯂꯧꯅ ꯍꯥꯏꯕ ꯈ ꯈꯤꯇꯪ ꯅꯠꯇꯕ ꯍꯥꯏꯇꯥꯔꯦ ꯑꯩ ꯍꯥꯏꯁꯦ ꯀꯅꯥꯁꯨ ꯀꯩꯁꯨ ꯅꯨꯡꯇꯤꯒꯤ ꯁꯨꯇꯤ ꯂꯧꯒꯦꯗꯤ ꯍꯥꯏꯔ ꯇꯧ ꯂꯩꯇ꯭ꯔꯕꯅꯦꯕ ꯑꯗꯣ ꯑꯗꯨꯃꯥꯏꯅ ꯃꯣꯏꯒꯤ ꯁꯥꯏꯠꯇꯒꯤꯗꯤ ꯑꯝꯇ ꯂꯩꯇꯕ ꯍꯥꯏꯇꯥꯔꯦ ꯁꯨꯇꯤ ꯂꯧꯅꯤꯡꯉꯒꯗꯤ ꯑꯗꯨꯝ ꯂꯧꯕꯅꯗꯤ ꯍꯥꯏꯔꯒꯁꯨꯀꯣ ꯑꯗꯨꯅ ꯏꯁꯥ ꯑꯗꯨꯝ ꯀꯩ ꯍꯥꯏꯅꯤ ꯎꯝ ꯊꯕꯛ ꯑꯃ ꯊꯣꯛꯇ꯭ꯔꯒꯗꯤ ꯁꯨꯇꯤ ꯂꯧꯕꯗꯁꯨ ꯅꯨꯡꯉꯥꯏꯇꯕꯗ ꯑꯦ ꯑꯩ ꯉꯁꯤ ꯁꯤꯃ ꯂꯩ ꯑꯗꯨꯅ ꯂꯥꯛꯑꯔꯣꯏꯒꯦ ꯍꯥꯏꯕꯗꯣ ꯑꯗꯨꯃꯥꯏꯅ ꯑꯣꯏꯅ ꯆꯠꯂꯦꯕ ꯄꯣꯠꯁꯦ ꯀꯔꯤꯝ ꯂꯩꯇ꯭ꯔꯒꯗꯤ ꯑꯗꯨꯝ ꯂꯥꯛꯑꯣ ꯍꯥꯏꯕꯩ ꯃꯑꯣꯡꯗ ꯍꯥꯏꯇꯥꯔꯦꯀꯣ ꯑꯗꯨ ꯈꯪꯗꯦ ꯑꯗꯨꯃꯥꯏꯅ ꯇꯧꯋꯦ ꯑꯗꯨꯅ ꯒ꯭ꯌꯥꯟ ꯇꯥꯗꯦ ꯑꯩꯈꯣꯏꯅꯁꯨ ꯍꯣꯡꯒꯥꯡ ꯋꯥꯣꯡꯒꯥꯡ ꯍꯥꯏꯕꯁꯨ ꯉꯝꯗꯕꯅꯤꯅꯀꯣ
ꯍꯣꯏ ꯐꯔꯦ ꯐꯔꯦ ꯊꯝꯃꯣꯗꯤ ꯎꯝ
ꯍꯣ ꯍꯣꯏ